ꯑꯣ ꯇ
ꯇꯥꯏ ꯐꯣꯟ ꯉꯁꯤ ꯇꯝ ꯅ
ꯐꯣꯟ ꯇꯝꯅ ꯂꯩꯔꯣ ꯍꯥꯏꯁꯤ ꯅꯣꯟꯗ
ꯑ ꯍꯧꯖꯤꯛꯀꯤꯗ ꯇꯝꯅꯒꯦ ꯇꯧꯅꯤ ꯍꯥꯥ
ꯐꯣꯟꯗ ꯆꯪꯉꯤ ꯊꯧꯋꯥꯏꯗ ꯀꯃꯏ ꯊꯧꯏꯅꯣꯕ ꯍꯔꯣ
ꯑꯗꯨꯗ
ꯅꯅꯥꯎ ꯅꯨꯄꯥꯗꯣ ꯀꯗꯥꯏꯗ ꯂꯩꯒꯦ ꯃꯥ ꯁꯤꯈ꯭ꯔꯕꯣ
ꯁꯤꯗꯦ
ꯑꯗꯨ ꯀꯃꯥꯏ ꯃꯥꯏꯅ ꯇꯧꯏ ꯑꯗꯨꯗ ꯆꯪꯉꯦꯕ
ꯉꯍꯥꯛ ꯆꯪꯉꯦ
ꯑꯗꯨ ꯀꯃꯥꯏꯅꯅꯣ ꯍꯥꯏꯔꯒ ꯈꯨꯃꯣꯛ ꯈꯪꯉꯣ ꯅꯪ ꯈꯪꯗ꯭ꯔꯦ ꯀꯅꯥ ꯈꯪꯗꯣꯏꯕ ꯑꯗꯨꯗꯩꯗꯤ ꯑꯩ ꯑꯥ ꯑꯅꯦ ꯀꯩ ꯍꯥꯏꯕꯗꯣ ꯍꯥꯏꯔꯛꯀꯦ ꯇꯧꯏꯀꯣ
ꯍꯥ
ꯑꯩꯅ ꯍꯥꯏꯕ ꯋꯥꯗꯣ ꯍꯥꯏꯔꯛꯀꯦ ꯇꯧꯏꯀꯣ ꯑꯗꯨ ꯍꯥꯏꯔꯛꯑꯗꯤ ꯅꯪ ꯑꯗꯨꯝ ꯀꯠ ꯗꯥꯎꯟ ꯇꯧꯔ ꯂꯩꯒꯦꯕ
ꯌꯥꯝ ꯁꯥꯊꯤꯕ ꯃꯥꯜꯂꯦ ꯆꯝꯐꯨꯠꯁꯦ
ꯎꯝ ꯁꯥꯊꯤꯕꯅꯦ ꯑꯩꯁꯦ ꯁꯥꯊꯤꯒꯅꯨ ꯁꯥꯊꯤꯁꯦ ꯇꯟ ꯃꯅꯦ ꯎꯝ ꯃꯤ ꯊꯥ ꯊꯗꯤꯅꯦ ꯃꯤ ꯃꯌꯥꯝ ꯀꯤꯅꯩꯖꯦ
ꯍꯥ
ꯁꯥꯊꯤꯁꯤꯅꯦꯕ ꯃꯤ ꯃꯌꯥꯝ ꯀꯤꯅꯩꯁꯦ ꯁꯥꯊꯤꯕ ꯃꯤꯁꯦ ꯆꯝꯐꯨꯠꯇꯨꯅꯦ ꯀꯅꯥ ꯍꯥꯏꯕ ꯑꯗꯨꯗꯤ ꯑꯄꯪꯕ ꯅꯣꯏꯒꯤ ꯋꯈꯜ ꯑꯗꯣ ꯅꯪ ꯅꯪꯗꯤ ꯆꯝꯐꯨꯠ ꯀꯤꯕ꯭ꯔꯣ ꯍꯥꯏꯁꯦ
ꯀꯤꯌꯦ
ꯅꯦꯠꯁꯨ ꯌꯥꯝ ꯆꯞꯄꯦ ꯌꯥꯗꯦ ꯆꯞꯄꯦꯗꯣ ꯑꯣ ꯌꯥꯔꯦ ꯌꯥꯔꯦ ꯀ ꯀꯥꯎ
ꯆꯄꯤꯕ ꯅꯦꯠ ꯈꯪꯅꯤꯡꯕ꯭ꯔꯅꯤ ꯅꯦꯠ ꯆꯠꯄ ꯍꯥꯏꯁꯦ ꯀꯃꯥꯏꯅ ꯇꯧꯔꯤꯅꯣ ꯈꯪꯅꯤꯡꯕ꯭ꯔꯥ
ꯅꯪꯅꯒꯦ ꯈꯅꯥꯗ ꯑꯣꯗꯣ ꯑꯣꯗꯣ ꯅꯦꯠ ꯆꯄꯥꯏꯅꯤ ꯅꯪꯅ ꯕ꯭ꯔꯤꯛꯒꯦꯝ ꯒꯦꯝ ꯑꯣ ꯇꯧꯕꯗꯣ ꯑꯗꯨꯅꯤ ꯅꯦꯠ ꯆꯠꯄ ꯍꯥꯏ
ꯑꯗꯨꯗꯤ ꯈꯪꯗꯦ ꯍꯥꯏꯕꯔꯤ ꯒꯦꯝ ꯁꯥꯟꯗ ꯀꯨꯏꯔꯦ
ꯎꯝ ꯑ ꯍꯧꯖꯤꯛꯇ ꯁꯥꯟꯅꯔꯔꯤꯗꯨꯗ ꯉꯥꯏꯍꯥꯛ ꯇꯪꯒꯤ ꯇꯀꯦꯟ ꯑꯃꯒꯤ ꯃꯥꯡꯗ ꯁꯥꯟꯅꯔꯒ ꯍꯧꯖꯤꯛꯅ ꯁꯥꯟꯅꯗꯦ ꯍꯥꯏꯅꯦꯕꯀꯣ
ꯈꯪꯗꯦ
ꯀꯩꯒꯤꯅꯣ ꯈꯪꯗꯦꯗ ꯈꯪꯍꯜꯂꯨꯔꯣ
ꯑꯣ
ꯀꯩꯅꯣ ꯀꯩ ꯑꯩꯅ ꯈꯪꯖꯨ ꯈꯪꯍꯟꯗ꯭ꯔꯤ ꯀꯥꯟꯅ ꯈꯪꯉꯤꯁꯤꯅ ꯑꯩ ꯈꯪꯍꯟꯈꯤꯗꯦꯉꯣ ꯅꯪ ꯈꯪꯉꯤꯗꯣ
ꯅꯪ ꯈꯪꯉꯤꯔꯕ ꯑꯩꯅ ꯑꯣꯏꯅ ꯇꯧꯕꯗ
ꯇꯧꯕꯗꯥ ꯀꯩ ꯑꯩ ꯈꯪ ꯑꯩ ꯀꯅꯥꯅ ꯈꯪꯉꯦ ꯍꯥꯏꯕ ꯅꯪꯅꯤꯅꯦ ꯈꯪꯉꯤꯗꯣ ꯈꯪꯗꯅ ꯂꯥꯎꯔꯤꯗꯣ ꯍꯧꯖꯤꯛꯇꯥ
ꯍꯧꯊꯤ ꯈꯟꯕꯨ ꯂꯥꯎꯕꯅꯤ ꯍꯥꯏꯅꯔꯗꯤ
ꯅ ꯍꯥꯛꯊꯤ ꯈꯟꯅꯁꯨ ꯅꯠꯇ꯭ꯔ ꯅꯪ ꯍꯧꯖꯤꯛ ꯇꯩꯗꯣ ꯂꯥꯎꯔꯤꯅꯤ ꯅꯪ ꯀꯤꯕꯒꯤ ꯈꯪꯕꯒꯤ ꯀꯃꯥꯏ ꯂꯥꯎꯔꯤꯕ ꯑꯁ ꯇꯧꯔ ꯂꯥꯎꯏ ꯑꯗꯨꯅꯤꯅ ꯍꯧꯖꯤꯛꯇ ꯑꯗꯨ ꯃꯥꯜꯂꯨꯕ ꯑꯩ ꯑꯦ ꯄꯅ ꯃꯥꯜꯂꯒ ꯍꯥꯏꯕ꯭ꯔꯣ ꯍꯥꯏꯖꯦ ꯃꯥꯜꯂꯒ ꯍꯩꯗ꯭ꯔꯗꯤ ꯌꯥꯗꯕꯔ ꯎꯝ ꯑꯗꯨ ꯅꯪ ꯌꯥꯝ ꯄꯥꯛꯅ
ꯑꯣ ꯑꯣ
ꯀꯩꯅꯣ ꯍꯥꯏꯗꯤ ꯍꯩꯕꯖꯦ ꯃꯥꯜꯂꯒ ꯍꯩꯗ꯭ꯔꯗꯤ ꯌꯥꯗꯕ꯭ꯔꯕ ꯏꯁꯤꯡ ꯍꯩꯕ ꯀꯥꯖꯦ ꯃꯥꯜꯂꯒ ꯀꯩ ꯍꯥꯏꯅꯣ
ꯌꯥꯗꯦ ꯍꯥꯞ
ꯌꯥꯗꯦ ꯍꯥꯏ ꯀꯩꯒꯤꯅꯣ ꯌꯥꯗ꯭ꯔꯤꯗꯣ ꯌꯥꯍꯜꯂꯣ ꯃꯥꯜꯂꯒ ꯍꯩꯕ ꯌꯥꯗ꯭ꯔꯗꯤꯌꯦ ꯀꯩꯗꯧ ꯀꯩ ꯀꯥꯟꯅꯔꯨꯗꯣꯏꯕ ꯍꯥꯛꯊꯤ ꯈꯟꯕꯒꯤ ꯀꯥꯟꯅꯔꯤꯕ ꯑ ꯍꯥꯛꯊꯤ ꯈꯜꯂ ꯀꯩꯀꯥꯟꯗꯨꯕ
ꯑꯍ ꯃꯔꯤ ꯑꯃ ꯃꯔꯤ ꯃꯔꯤ ꯑꯗꯨꯗꯣ ꯀꯥꯟꯅꯕ
ꯑꯣ ꯃꯔꯤ ꯃꯔꯤ ꯃꯉꯥꯗꯤ ꯀꯥꯟꯅꯗꯧꯔꯣ
ꯎꯝ ꯌꯥꯗꯕ ꯃꯔꯤ ꯑꯃ ꯃꯔꯤ ꯃꯔꯤ
ꯏ ꯃꯔꯤ ꯑꯗꯣ ꯃꯔꯤ ꯇꯔꯦꯠꯇꯤ ꯀꯃꯥꯏꯅ ꯇꯧꯕ
ꯑꯗꯣꯏꯁꯨ ꯌꯥꯗꯦꯕ ꯑꯩꯅ ꯍꯥꯏꯗꯣ ꯑꯣꯡꯂꯤ ꯃꯅꯤꯅ ꯑꯣꯡꯂꯤ ꯄꯤꯁ ꯍꯥꯏꯗꯣ
ꯀꯩꯅꯣ ꯅꯪ ꯉꯥꯡꯉꯤꯗꯨ ꯀꯩꯅꯣ ꯑꯩꯗ ꯑꯝꯇ ꯈꯪꯗꯦ
ꯑꯗꯨꯗ ꯈꯔꯒꯣ ꯃꯊꯧ ꯇꯧꯕ ꯄꯣꯠꯅꯦꯀꯣ ꯄꯥꯟꯕ ꯍꯥꯏꯇꯥꯔꯦꯅꯦ
ꯑꯥ ꯅꯪ ꯀꯗꯩꯅꯣ ꯍꯥ
ꯅꯪ ꯇꯨꯝꯃꯤꯔꯣ
ꯃꯤꯔꯣ ꯑꯦꯕꯔꯤ ꯒꯦꯝ ꯁꯅꯥꯔꯤꯌꯦ ꯌꯥꯝ ꯅꯨꯡꯉꯥꯏꯕ ꯌꯥꯎꯕꯔ ꯅꯪ ꯗꯨ ꯒꯦꯝꯗꯣ ꯌꯥꯎ ꯗꯦ
ꯗꯨ ꯀꯩꯒꯤ
ꯗꯨ ꯀꯩꯒꯤ ꯁꯥꯟꯅꯩꯕ ꯁꯥꯟꯅꯅꯤꯡꯕꯒꯤ
ꯗꯨ ꯀꯩꯒꯤꯅꯣ ꯅꯨꯡꯉꯥꯏꯇꯕ꯭ꯔꯕ
ꯇꯕꯔꯕ ꯎꯝ ꯅꯨꯡꯉꯥꯏꯇꯦ
ꯗꯨ ꯀꯩꯒꯤ ꯁꯥꯟꯅꯩꯅꯣ
ꯁꯥꯟꯅꯅꯤꯡꯕꯒꯤ
ꯌꯥꯔꯔꯣꯏ ꯁꯥꯟꯅꯕ ꯑꯩꯅ ꯊꯤꯡꯉꯦ
ꯑꯦ ꯑꯩ ꯁꯥꯟꯅꯅꯤꯡꯉꯥ ꯁꯥꯟꯅꯅꯤ ꯁꯥꯟꯅꯅꯤꯡꯗꯔꯁꯨ ꯁꯥꯟꯅꯅꯤ ꯅꯪ ꯀꯩꯗꯧꯒꯦꯕ ꯑꯦ ꯑꯩ ꯇꯧꯅꯤꯡ ꯇꯧꯔꯦ ꯅꯪ ꯇꯧꯅꯤꯡꯕ ꯍꯥꯏꯁꯦ ꯀꯩꯅꯣ ꯍꯥꯏꯔꯛꯑꯣ
ꯑꯩꯅ ꯊꯤꯡꯖꯤꯜ
ꯑꯩꯅ ꯊꯤꯡꯖꯤꯜꯂꯦ ꯅꯪꯒꯤ ꯗꯨ ꯒꯦꯝꯗꯣ ꯀꯩꯗꯧꯗꯣꯏꯕ ꯅꯪ ꯊꯤꯡꯉꯒ
ꯅꯪ ꯊꯤꯡꯖꯤꯜꯂ ꯀꯩ ꯀꯥꯟꯗꯣꯏꯕ ꯀꯩ ꯀꯥꯟꯅ ꯐꯪꯗꯣꯔꯤꯕ ꯈꯨꯝꯃꯣꯅꯦꯍꯦ ꯅꯪ ꯑꯗꯩ ꯊꯤꯡꯖꯤꯟꯒꯔꯦ ꯈꯜꯂꯣꯅꯦ ꯑꯦ ꯑꯗꯨ ꯀꯩꯗꯧꯗꯣꯏꯕ
ꯑꯩꯉꯣꯟꯗ
ꯑꯩ ꯃꯤꯠ ꯃꯤꯠꯁꯨ ꯎꯏꯁꯜꯂꯣ ꯍꯥꯏꯔꯦ ꯑꯗꯣ ꯌꯦꯡꯉꯨ ꯍꯥꯏꯔꯦ ꯑꯩ ꯀꯩꯅꯣ ꯇꯧꯗꯣꯏꯖꯦ
ꯍꯥ
ꯃꯤꯠꯁꯨ ꯎꯏꯁꯜꯂꯨ ꯍꯥꯏꯔꯦ ꯑꯗꯨ ꯌꯦꯡꯖꯨ ꯌꯦꯡꯉꯨ ꯍꯥꯏꯔꯦ ꯑꯩꯅ ꯇꯧꯗꯣꯏꯖꯦ ꯀꯩꯅꯣ
ꯃꯤꯠ ꯎꯏꯁꯤꯜꯂ ꯌꯦꯡꯗꯧꯕ
ꯑꯁ ꯑꯗꯨꯗꯤ ꯑꯥ ꯀꯩꯅꯣ ꯇꯧꯔꯒ ꯀꯩꯅꯣꯗꯣ ꯇꯧ ꯍꯥꯏꯕꯩꯋꯥꯅꯤ ꯅꯪꯒꯤ ꯋꯥꯗꯣ ꯇꯥꯏ ꯅꯪ ꯑꯃꯇ꯭ꯔꯖꯥꯃꯤ ꯍꯥꯏꯒꯤꯗꯥꯏꯅꯦ ꯀꯩꯅꯣ ꯑꯟꯇ꯭ꯔꯖꯥꯃꯤ ꯍꯥꯏꯗꯤ ꯀꯩꯅꯣ
ꯂꯣꯏꯅ ꯈꯪꯕ ꯎꯕ ꯉꯝꯕꯗꯣ ꯃꯤꯠ ꯌꯥꯎꯗ꯭ꯔꯖꯨ
ꯑ ꯑꯗꯨꯗꯤ ꯀꯩꯅꯣ ꯑꯗꯨꯗꯤ
ꯍꯝ
ꯑꯗꯨꯗꯤ ꯀꯩꯅꯣꯕ ꯀꯅꯥ ꯀꯅꯥꯅꯣ ꯑꯗꯨꯗꯣ
ꯑꯟꯇ꯭ꯔꯖꯥꯃꯤ ꯑꯝ
ꯀꯩ ꯑꯗꯣ ꯀꯃꯥꯏꯅꯅꯣ ꯃꯥꯅ ꯄꯨꯂꯞ ꯈꯪꯉꯤꯗꯣ ꯃꯤꯠ ꯎꯁꯜꯂ
ꯑꯗꯨꯃꯥ ꯑꯟꯇ꯭ꯔꯖꯥꯃꯤ ꯑꯣꯏꯕꯩ
ꯑꯟꯇꯔꯖꯥꯃꯤ ꯍꯥꯏꯖꯦ ꯀꯩꯅꯣꯗꯨꯔꯥ ꯍꯥꯏꯗꯤ ꯀꯩꯅꯣꯔꯕ ꯄꯣꯠꯂꯕ ꯑꯟꯇ꯭ꯔꯖꯥꯃꯤ ꯒꯥꯏꯖꯦ
ꯎꯝ
ꯑꯥ ꯑꯥ ꯃꯐꯝ ꯈꯨꯗꯤꯡꯃꯛꯇ ꯎꯏꯗꯣ ꯀꯃꯥꯏꯅꯅꯣꯕ
ꯀꯩꯒꯤꯅꯣꯕ
ꯑꯗꯨꯝ ꯃꯪꯖꯨ ꯎꯔꯣꯏꯗꯕ ꯁꯥꯅ ꯇꯨꯃꯝꯗꯥꯏꯗ ꯈꯞ ꯈꯞ ꯆꯤꯡꯉꯀꯥꯟꯗ
ꯈꯪꯗꯦ ꯑꯁ ꯀꯩꯅꯣ ꯈꯞ ꯈꯞ ꯆꯤꯡꯕ ꯍꯥꯏꯖꯦ ꯃꯩ ꯆꯤꯡꯉꯀꯥꯟꯗ ꯈꯞ ꯈꯞ ꯆꯤꯡꯕꯗꯨꯔꯕ
ꯑꯩꯗꯤ ꯆꯤꯡꯉꯤ ꯃꯩ ꯆꯤꯡ ꯃꯩ ꯆꯤꯡꯉꯀꯥꯟꯗ ꯈꯞ ꯆꯤꯡ ꯆꯤꯡꯖꯩ
ꯑꯦ ꯑꯗꯨꯗ ꯀꯃꯥꯏ ꯅꯪ ꯈꯪꯉꯤꯕ ꯈꯨꯝꯃꯨꯅꯦ
ꯑꯩ ꯑꯟꯇ꯭ꯔꯖꯥꯃꯤ ꯑꯣꯏꯌꯦ ꯑꯩꯖꯨ
ꯑꯣ ꯑꯗꯨꯗꯤ ꯑꯩ ꯑꯗꯨ ꯑ ꯀꯔꯝꯕ ꯑꯩ ꯀꯩ ꯐꯨꯔꯤꯠ ꯂꯤꯠꯂꯤ ꯗꯥꯏꯒꯔꯥꯟꯅꯣ ꯈꯣꯡꯒ꯭ꯔꯥꯎ ꯀꯩꯒꯤꯅꯣ ꯑꯩ ꯆꯍꯤ ꯀꯌꯥ ꯁꯨꯔ ꯑꯗꯥꯏꯀꯥꯟꯗꯨꯗ ꯍꯥꯏꯔꯣ ꯑꯟꯇ꯭ꯔꯖꯥꯃꯤ ꯆꯍꯤ ꯑꯅꯤ ꯃꯈꯥꯏ ꯎꯝ ꯑꯗꯨꯗ ꯃꯈꯥ ꯐꯨꯔꯤꯠ ꯈꯣꯡꯒ꯭ꯔꯥꯎ ꯀꯩ ꯃꯆꯨ
ꯑꯗꯨꯁ ꯑꯗꯨꯗꯨꯋꯥꯏꯁ ꯄꯨꯡꯁꯣꯏ ꯁꯣꯏꯔꯝꯅꯤ
ꯑꯦ ꯑꯦ ꯄꯦꯇ꯭ꯔꯟ ꯑꯗꯨꯗꯤ ꯅꯪ ꯃꯩ ꯆꯤꯡꯕꯗꯨ ꯅꯁꯥꯅꯗꯤ ꯈꯪꯉꯤꯕ꯭ꯥꯔ
ꯈꯪꯉꯤꯅ ꯑꯩ ꯑꯩꯅ ꯑꯩꯅ ꯃꯩ ꯆꯤꯡꯕꯨ ꯏꯁꯥꯅ ꯈꯪꯗ꯭ꯔꯗꯤ ꯗꯤ ꯑꯩꯕꯨ ꯑꯉꯥꯎꯕꯔꯣ ꯑꯩ ꯈꯞ ꯈꯞ ꯆꯤꯡꯉꯤ ꯀꯩꯅꯣ ꯈꯞ ꯈꯞ ꯇꯧꯗꯤꯌꯦ ꯇꯧꯋꯤ ꯇꯧꯏ ꯇꯧꯏ ꯇꯧꯏ ꯇꯧꯋꯦꯗꯤ ꯇꯧꯋꯦ ꯑꯩꯅ ꯇꯧꯋꯦ ꯍꯥꯏꯖꯦ ꯇꯧꯔꯝꯅꯤꯀꯣ ꯉꯥꯎꯔꯦ ꯑꯩ ꯉꯥꯎꯕ ꯉꯥꯎꯗꯕ ꯑꯩ ꯀꯩꯝ ꯈꯪꯗꯦ ꯀꯩ ꯍꯥꯏꯅꯣ ꯑꯝꯇ ꯇꯥꯗꯦ ꯅꯊꯟꯗ ꯎꯋꯥ ꯎꯋꯥ ꯂꯥꯎꯔꯒ ꯅꯪ ꯅꯊꯟꯗ ꯁꯛꯀꯦ ꯍꯥꯏꯔꯣ ꯎꯝ ꯑꯩ ꯂꯥꯎꯕ ꯅꯣꯏ ꯀꯩꯗꯧꯗꯣꯏꯅꯣ
ꯉꯥꯡꯉꯛꯎ
ꯈꯪꯉꯦ ꯑꯩ ꯑꯩ ꯉꯥꯎꯋꯦ ꯑꯩ ꯍꯥꯏꯅ
ꯇ
ꯎꯝ ꯂꯋꯥꯏ ꯑꯩ ꯉꯥꯎꯋꯦ ꯀꯩꯅꯣ ꯅꯪ ꯍꯥꯏꯔꯤꯗꯣ ꯇꯥꯗꯦ
ꯆꯝꯐꯨꯠ ꯇꯣꯝꯕꯥ
ꯑꯩ ꯆꯝꯐꯨꯠ ꯅꯠꯇꯦ
ꯑꯗꯨꯗꯤ ꯀꯩ
ꯑꯩꯃꯤꯅꯦꯃꯤ
ꯏꯆꯝꯐꯨꯠ
ꯆꯝꯐꯨꯠ ꯅꯠꯇꯦ ꯑꯩ ꯂꯥꯏꯅꯦ ꯂꯥꯏ ꯅꯠꯇꯦ ꯑꯩ ꯂꯥꯏꯅꯦ
ꯢꯆꯞ
ꯑꯩ ꯂꯥꯏꯅꯦ ꯍꯥꯏꯖꯤꯗ
ꯀꯔꯝꯕ
ꯀꯔꯝꯕ ꯃꯤꯠꯅ ꯎꯕ ꯂꯥꯏ ꯂꯥꯏ ꯆꯝꯐꯨꯠ ꯂꯥꯏ ꯆꯝꯐꯨꯠ ꯍꯥꯏꯒꯦꯔꯥ ꯑꯩ ꯂꯥꯏꯅꯦ ꯂꯥꯏ
ꯍꯣꯏ
ꯎꯝ ꯅꯦꯠ ꯆꯞꯄꯤꯀꯣ ꯀꯩꯄꯣ ꯅꯦꯠ ꯆꯞꯈ꯭ꯔꯦ ꯑꯁꯦꯡꯕꯩꯅꯦ ꯇꯠꯈꯤꯌꯦ ꯎꯝꯆ
ꯆꯤꯎ
ꯌꯥ ꯀꯕꯛ ꯀꯕꯛ ꯌꯥꯔꯦ ꯇꯨꯗꯩꯗꯤ ꯎꯝ ꯍꯥꯏꯔꯤꯕ
ꯀꯣ
ꯂꯥꯡꯒꯅꯨꯀꯣ ꯑꯝꯇꯪ ꯊꯥꯔ ꯀꯞꯀꯅꯤ ꯇꯨꯝꯒꯤꯖꯅꯤ ꯇꯨꯝꯃꯣ ꯇꯨꯝꯃꯣ ꯇꯨꯝꯅꯤꯡꯉꯗꯤ ꯇꯨꯝꯗꯧ
ꯀꯞꯀꯦꯔ ꯅꯣꯛꯀꯦꯔ ꯑꯝꯇ ꯅꯣꯛꯍꯟꯂꯣ ꯍꯥꯏꯕ ꯑꯆꯥꯄꯣꯠ
ꯂꯥꯡꯒꯅꯣ ꯉꯥꯇꯪ ꯑꯩ ꯏ ꯑꯩ ꯏ ꯀꯥꯕ ꯍꯧꯔꯛꯑꯕꯅꯦ
ꯀꯩꯅꯣ ꯍꯥꯏꯖꯤꯕꯣ
ꯅꯦꯠ ꯆꯞꯄꯒ ꯑꯩ ꯄꯣꯍꯟꯕꯒꯤ ꯅꯪꯅ
ꯏꯍꯤ
ꯗꯞꯇꯤ ꯎꯁꯤꯠꯇ꯭ꯔꯤꯔꯣ
ꯎꯝ
ꯅꯪ ꯂꯩꯐꯝꯗꯣ ꯍꯥꯏꯔꯛꯑꯣ ꯂꯩꯔ ꯐꯨꯒꯦꯅꯤ ꯂꯩꯔ ꯍꯥꯠꯀꯦꯅꯤ ꯅꯪ ꯑꯩꯒꯤ ꯅ꯭ꯦꯠꯇ ꯆꯞꯈꯤꯕ ꯇꯔꯗꯤ ꯁꯃꯁ꯭ꯌꯥꯗꯣ ꯊꯥꯍꯜꯂꯣ ꯀꯩꯑꯣ ꯋꯣꯏ ꯅꯪꯒꯤꯖꯦ ꯎꯁꯤꯠꯇ꯭ꯔꯤꯔꯣ ꯅꯪ ꯂꯥꯛꯇꯧꯗꯣ ꯑꯦ ꯅꯪꯒꯤꯖꯦ ꯗꯥꯏꯔꯦꯛ ꯑꯣꯄꯟ ꯆꯦꯂꯦꯟꯖꯅꯤꯅꯦ ꯍꯥ ꯎꯝ ꯑꯦꯅꯤ ꯇꯥꯏꯝ ꯀꯩꯅꯣ ꯑꯩ ꯉꯥꯡꯉꯤꯖꯤꯅ ꯀꯩꯅꯣ ꯅꯪ ꯉꯥꯡꯉꯤꯖꯤꯅ ꯀꯩꯅꯣ ꯃꯩꯇꯩꯂꯣꯟ ꯉꯥꯡꯉꯣ ꯃꯩꯇꯩꯂꯣꯟ ꯑꯩꯅ ꯉꯥꯡꯉꯤ ꯃꯔꯣꯟꯗꯣ ꯈꯪꯗꯦ
ꯃꯩꯇꯩ ꯂꯣꯝꯗ ꯉꯥꯡ
ꯑꯗꯣ ꯑꯩ ꯑꯩꯅ ꯍꯥꯏꯗ ꯃꯩꯇꯩꯂꯣꯟ ꯏꯃꯥꯂꯣꯟꯣꯟ
ꯏꯃꯥꯒꯤ ꯑꯣꯖꯥ ꯑꯗꯨꯗꯤ ꯊꯝꯃꯒꯦ
ꯀꯩꯒꯤꯅꯣ ꯊꯝꯕ ꯌꯥꯔꯣꯏ ꯍꯦꯛ ꯊꯝꯕ ꯅꯪ ꯌꯦꯡꯉꯣ ꯊ ꯀꯥꯏꯒꯤꯅꯣ
ꯊꯝꯅꯤꯡꯉꯦ
ꯑꯣ ꯑꯣ ꯊꯝꯅꯤꯡꯉꯗꯤ ꯊꯝꯃꯣ ꯌꯥꯔꯦ ꯑꯩ
ꯎꯝ
ꯅꯦꯠ ꯌꯥꯝ ꯆꯞꯄꯦ